ꯍꯜꯂꯣ
ꯀꯩꯗꯧꯔꯤꯅꯣ ꯑꯥ ꯇꯥꯕ꯭ꯔꯣ
ꯀꯩ ꯍꯥꯏꯕ
ꯀꯩꯗꯧꯔꯤꯅꯣꯕ
ꯀꯩꯁꯨ ꯇꯧꯗꯦ ꯑꯗꯨꯝ ꯇꯨꯝꯔꯒ ꯐꯝꯃ ꯂꯩꯌꯦ ꯅꯪꯗꯤ
ꯑꯩꯁꯨ ꯍꯧꯖꯤꯛ ꯈꯛꯇꯪ ꯆꯥꯛ ꯆꯥꯊꯣꯛꯑꯒ ꯐꯝꯃ ꯂꯩ
ꯑꯣ ꯑꯣ ꯀꯩ ꯏꯟꯖꯥꯡ ꯆꯥꯔꯒꯦ
ꯉꯁꯤ ꯌꯦꯔꯨꯝ ꯆꯥꯏꯌꯦ
ꯍꯥꯎꯔꯝꯅꯤꯅꯦ
ꯑꯥ ꯅꯣꯏꯗꯤ ꯆꯥꯛꯆꯔꯕ꯭ꯔꯣ
ꯑꯣꯏ ꯑꯣꯏ ꯆꯥꯔꯦ
ꯀꯩ ꯍꯤꯟꯖꯥꯡ ꯆꯥꯌꯦ
ꯑꯝ ꯌꯦ ꯆꯥꯌꯦ
ꯑꯁ ꯅꯣꯏꯒꯤꯅ ꯍꯥꯎꯒꯅꯤꯗ
ꯍꯥ ꯍꯥ
ꯑꯥ ꯍꯥꯎꯅꯤ
ꯑꯝ
ꯀꯩꯗꯧꯒꯅꯤ ꯍꯧꯖꯤꯛꯁꯨ ꯑꯗꯨꯝ ꯐꯝꯃꯦ
ꯑꯣ ꯑꯣ ꯀꯅꯥ ꯀꯅꯥ
ꯏꯃꯥꯟꯅꯕꯤ ꯑꯩꯈꯣꯏꯒ ꯐꯝꯍꯜꯂꯦ
ꯎꯝ ꯎꯝ ꯉꯁꯤ ꯊꯕꯛ ꯆꯠꯀꯦꯔꯣ
ꯉꯁꯤꯁꯦ ꯄꯣꯊꯥꯔꯅꯤ ꯐꯤ ꯀꯩꯀꯥ ꯁꯨꯔꯒ ꯄꯣꯊꯥꯔꯅꯤ
ꯑꯥ ꯑꯥ
ꯅꯣꯏꯗꯤ ꯉꯁꯤ ꯀꯩꯇꯧꯒꯅꯤ
ꯀꯍꯥꯏꯕ
ꯃꯁꯤ ꯀꯩꯇꯧꯕꯅꯤ
ꯑꯁꯤꯁꯦ ꯀꯩꯁꯨ ꯇ ꯂꯩ ꯌꯨꯝꯅ ꯑꯗꯨꯝ ꯂꯩꯒꯅꯤ
ꯑ ꯁꯟꯗꯦꯅꯤꯅ ꯄꯣꯊꯥꯒꯗꯕꯅꯦ ꯐꯨꯠꯕꯣꯜ ꯌꯦꯡꯕ꯭ꯔꯣ ꯅꯣꯏꯗꯤ
ꯀ ꯍꯥꯏꯕ
ꯐꯨꯠꯕꯣꯜ ꯌꯦꯡꯕ꯭ꯔꯣꯕ ꯅꯣꯏꯗꯤ
ꯑꯩꯗꯤ ꯌꯦꯡꯗꯤꯌꯦ ꯑꯗꯣ ꯑꯩꯅ ꯁꯞꯄꯣꯔꯠ ꯇꯧꯕ ꯃꯇꯝ ꯈꯛꯇ ꯌꯦꯡꯉꯦ ꯊꯣꯛꯄ ꯃꯇꯝ
ꯑ ꯀꯅꯥ ꯇꯧꯕ ꯀꯅꯥꯕꯨ ꯁꯞꯄꯣꯔꯠ ꯇꯧꯋꯦ
ꯃꯦꯁꯤ ꯅꯪꯗꯤ
ꯑ ꯑꯩꯁꯨ ꯆꯃꯅꯦ
ꯑ ꯑꯥ ꯅꯤꯁꯤ ꯐꯦꯟ ꯈꯛꯇꯪ ꯂꯩꯔꯤꯁꯦ ꯁꯤꯗ
ꯑꯥ
ꯑꯩꯅ ꯍꯥꯡꯕ ꯈꯨꯗꯤꯡ ꯃꯤꯁꯤ ꯃꯤꯁꯤ
ꯅꯨꯡꯉꯥꯏꯌꯦ ꯃꯥꯗꯣ ꯃꯤꯁꯨ ꯌꯥꯝ ꯐꯩꯌꯦ
ꯍꯣꯏ
ꯁꯅꯥꯕꯨꯁꯨ ꯍꯥꯏꯩꯌꯦ
ꯎꯝ ꯃꯥ ꯉꯥꯟꯗꯪ ꯉꯝꯃꯦꯗꯤ ꯐꯗꯧꯕꯥꯕꯣ
ꯑꯁ ꯑꯗꯨꯅꯦ ꯑꯗꯨꯒꯤ ꯄ꯭ꯔꯊꯅꯥ ꯇꯧꯔꯤꯅꯦ
ꯀꯟꯅ ꯇꯧꯔꯣ
ꯑꯣ
ꯉꯝꯔꯗꯤ ꯉꯝꯃꯗꯤ ꯏꯟꯖꯥꯡ ꯑꯍꯥꯎꯕ ꯆꯥꯔꯣ ꯑꯗꯨꯒ
ꯑꯥꯎ ꯆꯥꯖꯦ
ꯍꯣꯏ ꯎꯝ ꯅꯪꯗꯤ ꯅꯆꯤꯟꯅꯥꯎ ꯀꯌꯥ ꯂꯩꯒꯦ
ꯍꯣꯏ ꯏꯆꯦ ꯑꯅꯤ ꯂꯩꯌꯦ ꯑꯗꯨꯒ ꯏꯅꯥꯎꯅꯨꯄꯥ ꯑꯃ ꯂꯩꯌꯦ
ꯑꯗꯩ ꯃꯤ ꯃꯔꯤꯀꯣ
ꯎꯝ
ꯎꯝ ꯅꯪꯗꯤ ꯑꯩꯅ ꯇꯔꯣꯛ ꯂꯩꯌꯦ ꯏꯇꯦꯝ ꯏꯆꯦ ꯃꯔꯤ ꯑꯩ ꯑꯗꯨꯒ ꯏꯅꯥꯎꯅꯨꯄꯥ ꯑꯃ
ꯑꯆꯥ ꯑꯦꯁ ꯅꯣꯏꯁꯤꯡ ꯅꯨꯄꯥ ꯑꯃ ꯈꯛ ꯈꯪꯅꯤꯅꯦ
ꯍꯣꯏ
ꯅꯨꯄꯥ ꯑꯃꯈꯛꯇ ꯂꯩꯌꯦ
ꯑꯣ
ꯎꯝ ꯅꯣꯏꯗꯤ ꯀꯩ ꯊ ꯀꯩꯀꯩ ꯊꯕꯛ ꯁꯨꯔ ꯂꯩꯕ꯭ꯔꯣ ꯍꯟꯗꯛꯁꯦ
ꯍꯟꯗꯛꯁꯦ ꯀꯩꯝ ꯇꯧꯗꯦꯗ ꯌꯨꯝꯗ ꯑꯗꯨꯝ ꯂꯩꯌꯦ
ꯑꯣ ꯑꯣ ꯁꯥꯗ꯭ꯔꯣ
ꯑꯁ ꯈꯨꯠ ꯁꯥꯁꯤꯀꯣ ꯃꯩ ꯂꯥꯛꯇꯕ ꯀꯥꯟꯗ ꯁꯤꯒꯦ ꯇꯧꯋꯦ
ꯎꯝ ꯆꯤꯡꯗꯔꯣ ꯇꯝꯄꯥꯛꯇꯔꯣ ꯂꯩꯕꯁꯦ
ꯑ ꯏꯝꯐꯥꯜꯗ ꯂꯩꯌꯦ
ꯑꯣ ꯑꯣ ꯐꯌꯦ ꯐꯌꯦ ꯕꯔꯥ ꯒꯨꯝꯕ ꯂꯩꯕ꯭ꯔꯣ ꯔꯦꯜꯒꯨꯝꯕ
ꯅꯠ ꯅꯠꯇꯦ ꯌꯨꯝꯗ ꯑꯗꯨꯝ ꯂꯩꯌꯦ
ꯑꯣ ꯑꯣ ꯌꯨꯝꯗ ꯂꯩꯥꯏꯕꯨꯗꯨꯅ ꯐꯩꯌꯦ
ꯑꯗꯨꯅꯦ ꯅꯣꯏꯗꯤ ꯌꯨꯝꯗ ꯂꯩꯇꯕꯣ
ꯀꯩ ꯍꯥꯏꯕ
ꯌꯨꯝꯗ ꯂꯩꯇꯕ꯭ꯔꯣꯕ ꯅꯣꯏꯖꯦ
ꯑꯩ ꯌꯨꯝꯗ ꯅꯠꯇꯦꯌꯦ ꯀꯩꯅꯣ ꯀꯩꯅꯣꯗ ꯂꯩꯌꯦ ꯕꯔꯥꯗ ꯂꯩꯌꯦ
ꯑꯣ
ꯁ꯭ꯀꯨꯜ ꯀꯥꯔꯒꯒꯣ ꯕꯔꯥꯗ
ꯑꯆꯥ ꯑꯥ
ꯑꯆꯥ ꯑ
ꯍꯨꯝꯍ ꯑꯁ ꯅꯣꯡ ꯆꯨꯔꯒ ꯅꯣꯡ ꯆꯨꯒꯦ ꯇꯧꯔ ꯂꯩ ꯁꯤꯗꯩꯗ
ꯑꯥ ꯋꯦꯗ꯭ꯔꯁꯦ ꯅꯨꯡꯉꯥꯏꯇꯦꯀꯣ
ꯎꯝ ꯅꯣꯡ ꯐꯖꯥꯅ ꯆꯨꯔꯗꯤ ꯐꯒꯗꯧꯕ ꯁꯥꯕꯅꯒꯣ
ꯑꯥ ꯑꯗꯨꯅꯦ ꯅꯨꯡꯁꯥ ꯊꯣꯛꯄꯁꯦ ꯌꯥꯝ ꯁꯥ ꯌꯥꯝ ꯁꯥꯏꯌꯦ
ꯍꯣꯏ
ꯁꯃꯟꯗꯅ ꯐꯝꯃꯁꯨ ꯑꯗꯨꯝ ꯁꯥꯏꯌꯦ
ꯍꯣꯏ ꯋꯥ ꯉꯥꯡꯔꯛ ꯑꯣ
ꯑꯥ ꯅꯣꯏ ꯀꯩꯅꯣ ꯅꯣꯏ ꯅꯆꯤꯟ ꯅꯅꯥꯎ ꯑꯗꯨꯝ ꯕꯔꯥꯗ ꯑꯗꯨꯝ ꯂꯩꯕ꯭ꯔꯣ ꯆꯤꯟ ꯅꯅꯥꯎ ꯂꯣꯏ ꯅꯃꯛ ꯕꯔꯥꯗ ꯂꯩꯕ꯭ꯔꯣ
ꯍꯥ ꯏꯃꯟꯅꯕꯤ ꯑꯃꯒ ꯂꯩꯕꯅꯦ ꯑꯩꯗꯤ
ꯑꯥ ꯑꯆꯥ ꯑꯣ ꯑꯥ ꯑꯥ
ꯂꯩꯕꯅꯦ
ꯑꯥ
ꯅꯪꯗꯤ ꯅꯣꯏ ꯏꯃꯨꯡ ꯃꯣꯏꯒꯁꯨ ꯂꯩ ꯂꯩ ꯂꯩꯃꯤꯟꯅꯕ꯭ꯔꯣ
ꯑꯥꯎ ꯂꯣꯏ ꯂꯩꯌꯦ ꯌꯨꯝꯗ
ꯑꯥ ꯑꯥ ꯐꯔꯦ ꯑꯗꯨꯝ ꯂꯩꯕꯗꯨꯅ
ꯑꯥꯎ ꯃꯄꯥꯟꯒꯨꯝꯕꯁꯨ ꯂꯩꯅꯤꯡꯗ꯭ꯔꯦ ꯌꯨꯝꯗ ꯂꯩꯕꯅ ꯅꯨꯡꯉꯥꯏꯌꯦ
ꯎꯝ
ꯆꯥꯛ ꯍꯤꯟꯖꯥꯡ ꯀꯩ ꯀ ꯆꯥꯕ ꯈꯣꯠꯄꯁꯨ
ꯑ ꯑꯁ ꯅꯣꯡ ꯐꯖꯅ ꯆꯨꯔꯛꯑꯦ ꯍꯧꯖꯤꯛ
ꯑꯣ ꯁꯨꯝ ꯁꯏꯗꯗꯤ ꯆꯨꯗꯦ
ꯑꯣ ꯅꯨꯡꯁꯥ ꯊꯣꯛꯄ꯭ꯔꯣ
ꯊꯣꯛꯇꯦ ꯅꯨꯡꯁꯥ ꯊꯣꯛꯇꯦ ꯑꯗꯨꯝ ꯀ꯭ꯂꯥꯎꯗꯤ ꯑꯣꯏꯔ ꯂꯩ
ꯇꯨꯔꯛꯀꯅꯤ ꯑꯗꯨꯒ ꯅ ꯅꯣꯡ ꯆꯨꯔꯛꯀꯅꯤ
ꯑ ꯅꯣꯡ ꯆꯨꯕ ꯄꯥꯝꯃꯦ ꯑꯩꯈꯣꯏꯁꯨ
ꯏꯝꯐꯥꯜꯅꯤꯅꯀꯣ ꯌꯥꯝ ꯁꯥꯏꯌꯦꯀꯣ
ꯑꯥꯎ
ꯏꯝꯐꯂꯗꯅ ꯌꯥꯝ ꯁꯥꯌꯦ
ꯃꯥꯅꯦ ꯑꯗꯣ ꯑꯗꯥꯏꯗꯗꯤ ꯁꯥ ꯁꯥꯗꯕ꯭ꯔꯣ ꯅꯣꯏꯔꯣꯝꯗꯗꯤ
ꯁꯥꯏꯌꯦ ꯑꯩ ꯍꯧ ꯑꯩ ꯍꯧꯖꯤꯛ ꯂꯩꯕ ꯃꯐꯝꯗꯁꯨꯀꯣ ꯁꯥꯏꯌꯦ ꯌꯥꯝꯅ ꯑꯁ ꯅꯨꯡꯊꯤꯟꯗ ꯀꯥꯟꯅ ꯇꯨꯝꯕ ꯌꯥꯗꯕꯅꯦ ꯁꯥꯕꯁꯤꯗꯤꯀꯣ ꯎꯝ
ꯃꯔꯛ ꯃꯔꯛꯇ ꯀꯩꯅꯣ ꯃꯩ ꯂꯥꯛꯇꯕ ꯃꯇꯝꯁꯨ ꯌꯥꯎꯋꯦ ꯑꯗꯨ ꯃꯩ ꯂꯛꯇꯕ ꯀꯥꯟꯗ ꯁꯤꯒꯦ ꯇꯧꯕꯅꯦ
ꯍꯣꯏ ꯈꯣꯏꯗꯤꯀꯣ ꯔꯨꯝꯁꯨ ꯑꯃꯨꯛ ꯄꯤꯛꯄꯅꯤꯅꯀꯣ
ꯑꯥ ꯍꯣꯏ ꯕꯔꯥ ꯂꯩꯕ ꯎꯝ ꯎꯝ ꯍꯣꯏ ꯃꯥꯅꯦ
ꯎꯝ ꯍꯦꯟ ꯒꯥ ꯌꯥꯑꯣꯗꯔꯥ ꯗꯤꯁ ꯁꯤꯔꯅꯤ ꯑꯥ ꯉꯥ ꯉꯔꯥꯡ ꯅꯨꯡꯊꯤꯟ ꯗꯣ ꯈꯨꯠ ꯁꯥꯥꯁꯤꯗꯤꯕ ꯀꯣ ꯑꯁ ꯅꯨꯡꯊꯤꯟꯗ ꯇꯨꯝꯕꯅꯦꯕ ꯇꯨꯝꯕꯥ ꯇꯨꯝꯕꯥꯍꯧꯒꯠꯂꯒ ꯑꯁ ꯁꯤꯅꯤꯉꯥꯏ ꯇꯧꯋꯦ
ꯎꯝ
ꯎꯃꯥꯡ ꯈꯥꯛꯇꯥ ꯊꯣꯛꯂꯛꯑꯦ ꯉꯔꯥꯡꯗꯤ
ꯑꯥꯎ ꯑꯩ ꯑꯩꯗꯤ ꯁꯥꯔꯗꯤ ꯍꯨꯃꯥꯡ ꯃꯌꯥꯝ ꯃꯌꯥꯝ ꯊꯣꯛꯄꯅꯦꯕꯥ ꯃꯤꯉꯣꯟꯗ ꯌꯥꯝ ꯍꯦꯟꯕꯅꯦ
ꯌꯥꯎꯔꯛ ꯑꯗꯨꯅꯦ
ꯃꯤ ꯃꯃꯥꯡꯗꯥ ꯁꯥꯕ ꯀꯥꯟꯗꯥ ꯃꯤ ꯃꯃꯥꯡꯗꯥ ꯑꯦ ꯊꯣꯛꯄꯁꯨ ꯏꯀꯥꯏꯌꯦ ꯍꯨꯃꯥꯡꯁꯨ ꯁꯥꯎꯃꯟꯗꯥꯅ
ꯅꯣꯏ ꯒꯤꯗꯣ ꯆꯥꯏ ꯍꯥꯏꯕꯀꯣ
ꯎꯝ
ꯎꯝ ꯅꯣꯏꯗꯤ ꯅꯨꯡꯉꯥꯏꯔꯤꯕ꯭ꯔꯣ ꯅꯃꯥ ꯅꯄꯥ ꯃꯣꯏ ꯅꯆꯤꯟ ꯅꯅꯥꯎ ꯃꯣꯏ ꯅꯨꯡꯉꯥꯏꯕꯤꯕ꯭ꯔꯣ
ꯅꯨꯡꯉꯥꯏꯗ ꯑꯥ ꯌꯨꯝꯗꯥ ꯗꯨꯝ ꯂꯩꯕꯅ ꯍꯧꯖꯤꯛꯇꯣ ꯍꯣꯏ ꯃꯥꯅꯦ
ꯎꯝ
ꯍꯧꯖꯤꯛꯀꯥꯟꯗꯤ ꯃꯄꯥꯟꯁꯨ ꯄꯪꯊꯣꯛ ꯊꯣꯛꯄꯁꯨ ꯌꯥꯗꯦ
ꯍꯣꯏ
ꯑꯗꯨꯝ ꯂꯩꯌꯦ
ꯅꯪꯗꯤ ꯁꯀ꯭ꯨꯜ ꯀꯥꯗ꯭ꯔꯕ꯭ꯔꯣ
ꯀꯥꯗ꯭ꯔꯦ
ꯀꯥꯗ꯭ꯔꯦ ꯂꯣꯏ ꯀꯥꯕ ꯂꯣꯏꯔꯕꯣ
ꯑꯥ ꯂꯣꯏꯔꯦ
ꯑꯣ
ꯑꯗꯨꯒꯤꯅꯦ ꯌꯨꯝꯗꯥ ꯑꯗꯨꯝ ꯂꯩꯔꯤꯁꯦ
ꯎꯝ
ꯊꯕꯛ ꯇꯧꯒꯦ ꯍꯥꯏꯔꯁꯨ ꯇꯜꯂꯦ
ꯑꯟꯏꯝꯄꯂꯣꯏꯠ ꯑꯣꯏꯔꯒ ꯂꯩꯔꯦ
ꯎꯝ
ꯅꯣꯏꯗꯤ ꯁ꯭ꯀꯨꯜ ꯇꯝꯕ ꯂꯣꯏꯔꯒ ꯀꯔꯤ ꯇꯧꯗꯣꯏꯅꯣ
ꯑꯁ ꯍꯧꯖꯤꯛ ꯑꯥ ꯍꯥꯏꯕ ꯍꯥꯏꯕ ꯈꯪꯗꯔꯤꯗꯥ ꯍꯥꯏꯕꯗꯤ ꯅꯪ ꯀ꯭ꯂꯥꯁ ꯇꯨꯋꯦꯜ ꯂꯣꯏꯔꯥꯒꯀꯣ ꯑꯗꯨꯝ ꯊꯕꯛ ꯁꯨꯕ ꯌꯥꯕ ꯃꯤ ꯁꯨꯒꯦꯅ ꯈꯜꯂꯥ ꯂꯩꯌꯦ
ꯎꯝ
ꯎꯝ
ꯂꯥꯏꯔꯤꯛ ꯀꯥꯁꯨ ꯇꯝꯕ ꯇꯟꯈꯔꯦꯗꯥ ꯍꯧꯖꯤꯛꯇꯤ
ꯍꯣꯏ
ꯂꯥꯏꯔꯤꯛ ꯄꯥꯒꯗꯕꯗꯨ ꯈꯜꯂꯥꯒ ꯌꯥꯝ ꯇꯜꯂꯦꯕ
ꯍꯣꯏ ꯇꯜꯂꯦ
ꯌꯥꯝ ꯍꯩꯕꯁꯨ ꯅꯠꯇꯕꯒꯤ
ꯃꯤꯅꯤꯠ ꯑꯃꯥ ꯐꯥꯎ ꯂꯥꯏꯔꯤꯛ ꯄꯥꯅꯤꯉꯥꯏ ꯌꯥꯝ ꯇꯜꯂꯦ ꯐꯝꯔꯥꯒ ꯑꯥ
ꯍꯩꯕ ꯃꯤ ꯑꯣꯏꯔꯗꯤ ꯄꯥ ꯑꯥ ꯂꯥꯏꯔꯤꯛꯁꯨ ꯇꯝꯕ ꯌꯥꯏ ꯑꯗꯨꯕꯨ ꯍꯩꯁꯨ ꯍꯩꯇꯕꯅꯤꯅ ꯎꯄꯥꯏ ꯂꯩꯇ꯭ꯔꯦ
ꯑꯥ ꯀꯂꯥꯁ ꯇꯨꯋꯦꯞ ꯂꯣꯏꯔꯒ ꯊꯕꯛ ꯁꯨꯕ ꯌꯥꯕ ꯑꯗꯨꯝ ꯁꯨꯒꯗꯕꯅꯦ
ꯐꯪꯕ ꯈꯨꯗꯤꯡꯁꯦ ꯂꯧ ꯁꯨꯒꯥꯗꯕ
ꯑꯥ ꯑꯁ ꯈꯪꯗ꯭ꯔꯦꯅꯦ
ꯅꯃꯥꯟꯕꯤꯒꯥ ꯂꯩꯕ꯭ꯔꯣ ꯅꯪ
ꯍꯣꯏ
ꯑꯣ
ꯏꯃꯥꯟꯅꯕꯤꯒ ꯂꯩꯌꯦ ꯍꯩꯌꯦꯡꯗꯤ ꯀꯥꯏ ꯆꯠꯀꯅꯤ
ꯑꯗꯨꯝ ꯈꯪꯗꯦ ꯍꯌꯦꯡ ꯏꯃꯥꯟꯕꯤꯒ ꯕꯖꯥꯔ ꯆꯠꯀꯦꯅ ꯂꯩꯗꯤ ꯂꯩꯌꯦ ꯈꯪꯗ꯭ꯔꯤ ꯌꯦꯡꯒꯦ
ꯑꯣ ꯑꯣ
ꯁꯦꯀꯦꯟ ꯍꯦꯟ ꯌꯦꯡꯕ ꯆꯠꯀꯅꯤ ꯑ ꯁꯦꯀꯦꯟ ꯍꯦꯟ ꯌꯦꯡꯕ ꯆꯠꯀꯅꯤ
ꯀꯩ ꯍꯥꯏꯕ
ꯁꯦꯀꯦꯟ ꯍꯦꯟ ꯌꯦꯡꯕ ꯆꯠꯀꯅꯦꯕ
ꯑꯣ
ꯎꯝ
ꯑꯩꯁꯨ ꯀꯣ ꯑꯁ ꯀꯦꯍꯦꯟꯒꯨꯝꯕ ꯌꯥꯝ ꯄꯥꯝꯃꯦ ꯑꯗꯣ ꯑꯩꯁ ꯄꯩꯁꯥ ꯂꯩꯗꯕꯒꯤꯀꯣ
ꯂꯩꯕ ꯐꯪꯗꯔꯦ
ꯑꯧ ꯁꯦꯀꯦꯟ ꯍꯦꯟꯗꯤ ꯌꯥꯝ ꯉꯥꯎꯕꯅꯦ ꯑꯩꯗꯤ
ꯑꯥ
ꯐꯥꯔꯁ ꯍꯦꯟꯗꯒꯤꯁꯨꯕꯨꯗꯤ ꯁꯦꯀꯦꯟ ꯍꯦꯟꯅ ꯅꯨꯡꯉꯥꯏꯌꯦꯕ
ꯎꯝ
ꯐꯣꯏ ꯁꯤꯗꯤ ꯇꯥꯡ ꯑꯥ ꯐꯥꯔꯁ ꯍꯦꯟꯗꯤ ꯇꯥꯡꯁꯨ ꯇꯥꯡꯕꯅꯤꯅ
ꯍꯟꯗꯛꯁꯨ ꯁꯤꯀꯦ ꯍꯦꯟꯁꯨ ꯑꯗꯨꯝ ꯇꯥꯡꯕꯅꯦ ꯍꯥꯏꯕꯗꯤꯀꯣ ꯈꯣꯡꯒ꯭ꯔꯥꯎ ꯈꯔ ꯊꯥꯔꯗꯤꯀꯣ ꯐꯥꯏ ꯐꯣꯔ ꯍꯟꯗ꯭ꯔꯦꯠ ꯐꯥꯏ ꯍꯟꯗ꯭ꯔꯦꯠ ꯑꯗꯨꯝ ꯍꯥꯏꯌꯦꯕ
ꯍꯧꯖꯤꯛꯀꯥꯟꯁ ꯁꯦꯀꯦꯟ ꯍꯦꯟꯁꯨ ꯈꯪꯗ꯭ꯔꯦ ꯑꯁꯦꯡꯕ ꯐꯥꯔꯁ ꯍꯦꯟꯒ ꯁꯦꯀꯦꯟ ꯍꯦꯟꯒꯤ ꯃꯃꯟꯁꯦ ꯃꯥꯟꯅꯗꯣꯔꯦ
ꯀꯩꯅꯣ ꯁꯤꯀꯦꯟ ꯍꯦꯟꯗꯤ ꯀꯨꯏꯅ ꯆꯠꯂꯦꯀꯣ
ꯑꯥ ꯑꯗꯨꯗꯤ ꯍꯣꯏ ꯁꯦꯀꯦꯟ ꯍꯦꯟꯅ ꯀ꯭ꯋꯥꯂꯤꯇꯤꯗꯤ ꯑ ꯑꯐ ꯑꯐꯕꯁꯨ ꯌꯥꯎꯋꯦꯅ
ꯍꯣꯏ ꯑꯗꯨꯒꯤꯅꯦ
ꯎꯝ ꯈꯟꯕ ꯈꯟꯕ ꯍꯩꯕ ꯃꯤ ꯑꯣꯏꯔꯗꯤ ꯁꯦꯀꯦꯟ ꯍꯦꯟꯁꯨ ꯐꯖ ꯐꯖꯕ ꯐꯪꯕꯅꯦ
ꯎꯝ
ꯐꯥꯔꯁ ꯍꯦꯟꯗꯤ ꯑꯩꯗꯤ ꯁꯨꯟ ꯂꯩ ꯂꯩꯗꯦꯗ ꯁꯦꯀꯦꯟ ꯍꯦꯟꯗ ꯑꯗꯨꯝ ꯂꯩꯔꯒ ꯂꯤꯠꯄꯅꯦ ꯐꯤꯔꯣꯟꯁꯦ
ꯎꯝ
ꯅꯣꯏꯁꯨ ꯆꯠꯂꯣꯅ ꯁꯦꯀꯦꯟ ꯍꯦꯟ
ꯀꯦ ꯍꯥꯏꯕ
ꯅꯣꯏꯁꯨ ꯆꯠꯂꯣꯅ ꯁꯦꯀꯦꯟ ꯍꯦꯟ ꯒꯨꯕ
ꯍꯥꯏ ꯄꯩꯁꯥ ꯂꯩꯇꯦꯅꯦ
ꯑ
ꯄꯩꯁꯥ ꯂꯩꯇꯕꯒꯤ ꯆꯠꯄ ꯐꯪꯗ꯭ꯔꯦ
ꯎꯝ ꯑꯦꯈꯣꯏꯁꯨ ꯄꯩꯁꯥꯗꯤ ꯂꯩꯇꯦ ꯑꯗꯨꯕꯨ ꯌꯦꯡꯕꯗꯤ ꯗꯨꯝ ꯆꯠꯂꯦꯍ ꯂꯧꯗ꯭ꯔꯁꯨ ꯌꯦꯡꯕ ꯆꯠꯄ ꯅꯨꯡꯉꯥꯏꯕ ꯑꯥꯎ ꯌꯨꯝꯗꯨꯁꯨ ꯗꯨꯝ ꯂꯩꯁ ꯂꯩꯕꯅꯤꯅ ꯑꯗꯨꯒꯤ ꯀꯣꯏꯕ ꯁꯦꯀꯦꯟ ꯍꯦꯟꯁꯦ ꯑꯗꯨꯝ ꯌꯦꯡꯕ ꯆꯠꯂꯦ
ꯑꯩꯗꯤꯀꯣ ꯑꯗꯨꯝ ꯌꯦꯡꯕ ꯆꯠꯂꯒꯀꯣ ꯌꯨꯝ ꯂꯧꯗ꯭ꯔꯒ ꯌꯨꯝꯗ ꯑꯃꯨꯛ ꯍꯜꯂꯗꯤꯀꯣ ꯑꯁ ꯌꯥꯝ ꯄꯥꯃꯨꯕꯗꯣ
ꯑ ꯍꯣꯏ ꯐꯖꯕ ꯐꯪꯕ ꯀꯥꯟꯗ ꯑꯁ ꯀꯞꯅꯤꯡꯉꯛꯑꯦ ꯐꯖ ꯐꯖꯕ ꯂꯩꯔꯒ ꯄꯩꯁꯥ ꯂꯩꯇꯕꯒꯤ ꯂꯩꯗꯕꯗꯣ
ꯎꯝ ꯃꯥꯏꯅ ꯇꯧꯕꯒꯤꯀꯣ
ꯎꯝ
ꯑꯗꯨꯒꯨꯝꯕꯗꯣ ꯈꯜꯂꯗꯤ ꯇꯠꯁꯨ ꯇꯠꯅꯤꯡꯗꯦ
ꯑ ꯑꯗꯨꯅꯦ ꯄꯦꯁꯥ ꯂꯩꯇ꯭ꯔꯗꯤ ꯅꯨꯡꯉꯥꯏꯇꯕꯅꯦ ꯍꯣꯏ
ꯑꯗꯨꯒꯤꯅꯦ ꯎꯝꯍꯨ
ꯁꯤꯀꯦꯟ ꯍꯦꯟꯁꯨ ꯅꯍꯥꯟꯗꯤ ꯌꯥꯝ ꯌꯥꯝ ꯑꯗꯨꯝ ꯍꯣꯡꯕꯅꯦ ꯍꯧꯖꯤꯛꯀꯥꯟꯗꯤ ꯇꯥꯡꯕꯅ ꯅꯨꯏꯔꯦ
ꯅ ꯍꯌꯦꯡꯅꯤ ꯀꯥꯏ ꯆꯠꯀꯦꯔꯣ